ꯍꯥꯥ ꯑ ꯑ ꯇꯥꯏ ꯇꯥꯏ
ꯁꯆꯥꯥꯕ
ꯑꯥ ꯊꯣꯡ ꯐꯥ ꯊꯣꯡꯗ꯭ꯔꯤ
ꯑꯁ ꯅꯪꯁꯨ ꯑꯊꯦꯡꯕ ꯀꯥꯡꯕꯨꯗꯨꯔꯣ
ꯇꯥꯔꯔꯣꯏ ꯑꯩ ꯆꯥꯛ
ꯀꯩꯒꯤ ꯗꯥꯏꯇꯤꯡ ꯇꯧꯕ꯭ꯔꯥ ꯍꯧꯖꯤꯛꯀ
ꯅꯠꯇꯦ ꯊꯣꯡꯕ ꯇꯟꯕ
ꯑꯁ ꯂꯥꯛꯑꯣ ꯑꯩ ꯏꯅꯥꯛꯇ ꯐꯖꯅ ꯑꯩ ꯑꯍꯥꯎꯕ ꯊꯣꯝꯃꯦ
ꯎꯝ ꯍꯀꯑ
ꯕ ꯀꯥꯏꯗꯣ ꯏꯅ ꯍꯣꯏ
ꯉꯁꯤ ꯅꯨꯃꯤꯠ ꯌꯥꯝ ꯁꯥꯕꯗ ꯅꯨꯡꯁꯥ
ꯎꯝ
ꯑꯗꯨ ꯀꯣꯛ ꯆꯤꯛꯄꯒꯤꯀꯣ ꯑꯩꯗꯣ ꯉꯁꯥꯏ
ꯉꯁꯥꯏ ꯅꯪ ꯑꯩꯅ ꯀꯩꯅꯣ ꯑꯩꯉꯣꯟꯗ ꯇꯧꯔꯛꯄꯗꯣ ꯑꯩ ꯑꯁꯣꯝꯗ ꯑꯅꯥꯕ ꯌꯦꯡꯕ ꯆꯠꯂꯨꯕꯀꯣ
ꯀꯅꯥ ꯅꯥꯕ꯭ꯔꯥ
ꯑꯩꯒꯤ ꯑꯪꯀꯜ ꯑꯃ ꯅꯥꯔꯒ ꯄꯨꯔꯛꯑꯦ ꯑꯗꯣ ꯃꯣꯏꯒꯤ ꯍꯣꯔꯦꯟ ꯇꯨꯝꯅꯕ ꯀꯩ ꯀꯩꯅꯣ ꯐꯤ ꯑꯩ ꯊꯤꯟꯕ ꯆꯠꯗꯧꯕ ꯀꯣ
ꯑꯣ ꯑꯣ
ꯑꯗꯨꯒꯤꯅꯦ
ꯀꯟꯅ ꯁꯦꯔꯤꯌꯁ ꯑꯣꯏꯕ꯭ꯔꯥ ꯅꯥꯕꯗꯣ
ꯎ ꯅꯨꯐꯦꯠ ꯅꯨꯐꯦꯠ ꯇꯧꯔꯒ ꯂꯩ ꯑꯅꯥꯕꯗꯤ ꯂꯥꯛꯑꯒꯦ ꯎꯝ
ꯀꯦꯟꯁꯥꯡ ꯊꯣꯡꯅꯤꯅ
ꯑꯩ ꯉꯁꯤ ꯑꯣꯛꯁꯥ ꯊꯣꯡꯉꯦ
ꯑꯥ
ꯉꯁꯤ ꯑꯃꯨꯛꯀ ꯉꯁꯤ ꯑꯃꯨꯛꯀ ꯀꯩꯅꯣ ꯇꯧꯒꯗꯕꯅꯤꯅꯀꯣ ꯈꯔ ꯊꯦꯡ ꯑꯃꯐꯥꯎ ꯇꯨꯝꯃꯗꯕꯅꯤꯅ
ꯑꯣ ꯑꯣ ꯑꯣ
ꯑꯗꯨ ꯆ ꯑꯗꯨ ꯑꯃꯨꯛꯀ ꯐꯪꯕꯤꯕꯅꯤ ꯉꯁꯤ ꯅꯣꯏ ꯑꯣꯛ ꯁꯥꯕ ꯁꯥꯕ ꯌꯥꯗꯕ ꯀꯥꯡꯕꯨꯗꯨꯔꯣ
ꯃꯥꯅꯦ
ꯑꯗꯨ
ꯇꯥꯗꯦ ꯑꯩꯈꯣꯏꯗꯤ
ꯑꯁ ꯅꯨꯡꯉꯥꯏꯇꯦꯀꯣ
ꯎꯝ ꯅꯨꯡꯉꯥꯏ ꯅꯨꯡꯉꯥꯏ
ꯄꯨꯟꯁꯤꯗ ꯑꯗꯨꯒꯤ ꯃꯍꯥꯎ ꯇꯝꯗꯕꯤꯗ ꯑꯗꯨꯝ ꯂꯣꯏꯔꯅꯤꯅꯦ
ꯍꯣꯏ ꯑꯩꯈꯣꯏ ꯁꯟꯁꯥꯒ ꯉꯥ ꯈꯛꯀꯅꯦ ꯆꯥꯕ
ꯑꯁ
ꯍꯥꯃꯦꯡꯁꯨ ꯆꯥꯏ ꯑꯗꯨꯕꯨ ꯑꯩꯗꯤ ꯆꯥꯗꯦ
ꯑꯗꯨꯗꯤ ꯅꯪ ꯂꯧꯕ ꯅꯨꯄꯥꯁꯦ ꯅꯣꯏ ꯀꯩꯅꯣ ꯃꯥꯟꯅꯕ ꯀꯥꯡꯕꯨ ꯂꯧꯗ꯭ꯔꯗꯤ ꯎꯄꯥꯏ ꯂꯩꯗꯧ ꯃꯥꯟꯗꯦꯅꯦ ꯌꯥꯗꯧ ꯃꯥꯟꯗꯦꯅꯦ
ꯍꯣꯏ ꯑꯇꯣꯞꯄꯗ ꯄꯥꯂꯁꯨ ꯑꯩ ꯆꯥꯅꯤꯡꯗ꯭ꯔꯗꯤ ꯀꯥꯏꯗꯦꯅ
ꯑꯗꯨ ꯑꯗꯨꯗꯤ ꯑꯣꯏ ꯑꯗꯨꯕꯨ ꯂꯩꯗꯅ
ꯇꯃꯦ
ꯏꯃꯨꯡ ꯏꯃꯨꯡ ꯑꯃꯗ ꯀꯩꯅ ꯂꯩꯃꯤꯟꯅꯔꯒ ꯃꯁꯥ ꯃꯁꯥꯒꯤ ꯏꯟꯁꯥꯡ ꯇꯣꯉꯥꯟ ꯇꯣꯉꯥꯟꯒꯗꯕꯁꯤꯗꯤ ꯈꯔ ꯌꯦꯡꯕꯗ ꯈꯔ ꯐꯖꯠꯇꯦꯗꯅ ꯍꯥꯏꯕ ꯋꯥꯅꯤꯗ ꯑꯩ ꯋꯥꯈꯜꯂꯣꯟꯗꯣ ꯑꯗꯨ ꯀꯗꯥꯏ ꯆꯠꯄ꯭ꯔꯥ ꯍꯥ ꯉꯁꯤ ꯀꯗꯥꯏ ꯀꯗꯥꯏ ꯆꯠꯄ꯭ꯔꯥ ꯅꯨꯡꯊꯤꯟꯗ
ꯀꯟ ꯅꯦꯠꯋꯥꯛ ꯅꯨꯡꯉꯥꯏꯇꯦ ꯈꯣꯟꯖꯦꯜ ꯁꯦꯡꯅ ꯇꯥꯗꯦ ꯑꯃꯨꯛꯀ ꯍꯥꯏꯔꯛꯑꯣ
ꯦ ꯍꯧꯖꯤ
ꯇꯥꯕ꯭ꯔꯣ
ꯑꯥ